ꯇꯥꯕ꯭ꯔꯣ
ꯇꯥꯔꯦ ꯇꯥꯔꯦ
ꯁꯦꯡꯇ꯭ꯔꯦꯛ ꯁꯦꯡꯉꯦ
ꯁꯦꯡ ꯇ꯭ꯔꯦꯛ ꯁꯦꯡꯕ꯭ꯔꯣ
ꯍꯣꯏ
ꯄꯦꯛ ꯄꯔꯦꯛ ꯁꯦꯡꯉꯕꯣ
ꯍꯣꯏ ꯉꯁꯤ ꯀꯩ ꯑꯦꯟꯁꯥꯡ ꯆꯥꯌꯦꯕ
ꯌꯦꯟꯖꯥꯡꯗꯤ ꯁꯥ ꯀꯪꯕ ꯑꯣꯛꯀꯤꯗꯣ ꯃꯈꯣꯡ ꯃꯔꯤꯒꯤꯗꯣ
ꯀꯔꯤꯅꯣ ꯅꯪꯗꯤ ꯃ ꯃꯔꯤ ꯈꯛꯇ ꯆꯥꯔꯤꯗꯣ ꯀꯩꯅꯣ
ꯃꯔꯤ ꯆꯥꯔꯦ ꯑꯅꯤꯈꯛꯇꯤ ꯆꯥꯕ ꯌꯥꯕ꯭ꯔꯥ ꯑꯅꯤꯗꯨꯗꯤ ꯍꯥꯎꯇꯦꯅꯦ
ꯑꯁ ꯕꯦꯔꯥꯅꯦꯍꯦ
ꯉꯁꯤꯗꯤ ꯑꯀꯪꯕꯅꯦꯍꯦ
ꯆꯞ ꯃꯥꯟꯅꯩ ꯀꯩꯅꯣ
ꯅꯪꯖꯨ ꯑꯀꯪꯕ ꯆꯥꯔꯝꯒꯅꯤꯅꯦ
ꯍꯥꯥ
ꯀꯪꯕꯗ ꯌꯥꯝ ꯄꯥꯝꯃꯝꯃꯦꯕ ꯅꯪꯁꯨ
ꯄꯥꯝꯃꯦ ꯄꯥꯝꯃꯦ
ꯑꯗꯨꯕꯨ ꯑꯀꯪꯕꯗꯒꯤꯗꯤ ꯐ꯭ꯔꯦꯁꯗꯤ ꯍꯥꯎꯕꯅꯤꯗ
ꯑꯀꯪꯕꯁꯨ ꯃꯍꯥꯎ ꯑꯗꯨꯝ ꯇꯣꯉꯥꯟꯕ ꯃꯍꯥꯎ ꯑꯗꯨꯝ ꯂꯩꯕꯅꯦ ꯀꯩꯅꯣ
ꯌꯥꯝꯅꯗꯤ ꯆꯥꯕ ꯅꯠꯇꯦꯗ ꯑꯗꯨꯕꯨ ꯈꯔ ꯌꯣꯠꯁꯤꯟꯅꯕꯗꯀꯣ
ꯈꯔ ꯅꯨꯡꯉꯥꯏꯇꯕ꯭ꯔ
ꯌꯣꯠꯁꯤꯟ ꯇꯧꯈ꯭ꯔꯗꯤ ꯅꯨꯡꯉꯥꯏꯅ ꯍꯦꯛꯇ ꯁꯥꯏꯕ ꯃꯇꯝꯗ ꯎꯝ ꯍꯦꯛꯇ ꯁꯥꯏꯕ ꯃꯇꯝꯗ ꯈꯨꯗꯛꯇ ꯑꯗꯨꯝ ꯆꯪꯉꯦꯕ ꯈꯔꯗꯣ
ꯎꯝ ꯎꯝ
ꯍꯦꯛꯇ ꯈꯪꯗꯕꯤ ꯑꯗꯨꯝ ꯈꯔ ꯆꯪꯍꯟꯕꯗꯣ
ꯍꯣꯏ ꯍꯣꯏ ꯑꯗꯨꯕꯨꯗꯤ
ꯊꯕꯛ ꯍꯧꯔꯕꯣ ꯅꯪꯕꯣ
ꯀꯩꯅꯣ ꯊꯕꯛ ꯇꯧꯔꯤꯌꯦ ꯍꯣꯏ ꯎꯄꯥꯏ ꯂꯩꯇꯦ
ꯍꯣꯏ ꯊꯕꯛꯁꯤ ꯇꯧꯒꯗꯕꯅꯤ ꯀꯩꯅꯣ
ꯊꯧꯅꯤꯡꯗꯁꯨ ꯑꯗꯨꯝ ꯇꯧꯔꯤꯗꯨꯅꯤ
ꯑꯦ ꯇꯧꯑꯣ ꯇꯧꯑꯣ ꯍꯣꯏ ꯅꯪꯅ
ꯀꯅꯥꯅꯕꯨ ꯊꯕꯛ ꯇꯧꯅꯤꯡꯗꯣꯏꯅꯣꯗ
ꯍꯥ
ꯀꯅꯥꯅꯕꯨ ꯊꯕꯛ ꯇꯧꯅꯤꯡꯗꯣꯏꯅꯣꯕ
ꯑꯁ ꯅꯨꯡꯉꯥꯏꯇꯦ ꯇꯨꯝꯅꯤꯡꯕꯅ ꯍꯟꯗꯛꯇꯤꯀꯣ ꯑꯦꯗꯦꯞ ꯇꯧꯕ ꯁꯨꯉꯝ ꯍꯦꯛ ꯉꯝꯗꯦ
ꯉꯝꯕꯒꯤ ꯋꯥꯅꯦ ꯅꯪꯅ
ꯑꯥ
ꯍꯧꯖꯤꯛ ꯅꯪ ꯍꯞꯇꯥ ꯑꯃꯇ ꯆꯪꯉꯦ ꯍꯥꯏꯕꯗꯣ
ꯑꯥ
ꯑꯗꯨꯒꯤ ꯑꯣꯏꯔꯝꯒꯅꯤꯗ ꯑꯃꯨꯛ ꯀꯥꯏꯅꯔꯗꯤꯀꯣ
ꯍꯣꯏ ꯍꯣꯏ ꯑꯗꯨꯏꯅꯦ
ꯑꯩꯅ ꯏꯃꯥꯟꯅꯕꯁꯤꯡ ꯍꯥꯏꯕꯗꯨꯁꯨ ꯑꯗꯨꯅ ꯏꯃꯥꯟꯅꯕꯁꯤꯡ ꯉꯁꯥꯏ ꯐꯖꯅ ꯂꯥꯏꯔꯤꯛ ꯄꯥꯔꯤ ꯍꯥꯏꯕꯗꯣ ꯑꯦ ꯂꯥꯏꯔꯤꯛ ꯄꯥꯔꯤ ꯍꯥꯏꯕꯗꯣ
ꯎꯝ
ꯑꯗꯨꯁꯤꯡꯗꯨ ꯑꯩꯍꯥꯢꯕꯗꯤ
ꯃꯥꯅꯦ ꯃꯥꯅꯦ ꯌꯥꯝ ꯇꯣꯡꯉꯥꯜꯂꯦ
ꯄꯦꯟꯕꯗꯣ ꯀꯔꯤ ꯍꯤꯢꯁꯤꯔꯥ
ꯃꯥꯅꯦ ꯃꯥꯅꯦ
ꯌꯧꯗꯕ ꯍꯥꯏꯕꯒꯨꯝ ꯍꯥꯏꯕ ꯍꯥꯏꯕ ꯇꯥꯔꯦꯀꯣ ꯑꯩ ꯑꯗꯨꯝ ꯍꯩꯅꯔꯕꯗꯤ ꯍꯩꯗꯤ ꯑꯗꯨꯝ ꯍꯥꯏꯅꯔꯝꯅꯤ ꯑꯗꯨꯕꯨ
ꯎꯝ
ꯑꯗꯨꯝ ꯈꯔꯗꯤ ꯍꯥꯏꯅ ꯑꯩꯗꯤ ꯇꯧꯗꯤ ꯇꯧꯗ꯭ꯔꯤ ꯑꯗꯨꯕꯨ ꯑꯩꯗꯤ ꯃꯝꯕ ꯃꯇꯝꯗꯁꯦ ꯊꯦꯡ ꯊꯦꯡꯅ ꯇꯨꯝꯕ ꯍꯥꯏꯕ ꯇꯥꯔꯦ ꯑꯥꯗ ꯂꯩꯕ ꯝꯗꯗꯤꯀꯣ ꯍꯥꯏꯕꯗꯤ ꯇꯨꯝꯁꯨ ꯇꯨꯝꯅꯤꯡꯗꯝ ꯑꯥꯗ ꯃꯇꯝ ꯐꯝꯐꯝꯅ ꯍꯥꯏꯕꯇꯥꯔꯦ
ꯍꯣꯏ ꯍꯣꯏ ꯇꯧꯗꯕꯅ ꯐꯩꯗ ꯎꯄꯥꯢ ꯂꯩꯇꯕꯩ ꯇꯩꯋꯥꯅꯤ ꯑꯩꯈꯣꯏꯅ
ꯑꯗꯣ ꯅꯪꯒꯤ ꯇꯥꯔꯒꯦꯠ ꯑꯃꯗꯤ ꯂꯩꯔꯝꯅꯤ ꯀꯩꯅꯣ
ꯇ꯭ꯔꯒꯠꯀꯁꯨ ꯑꯝꯇ ꯂꯩꯇꯦꯗ
ꯑꯝ ꯑꯣ ꯍꯦꯛꯇ ꯀ꯭ꯔꯤ ꯍꯥꯢꯁꯤꯔꯥ ꯏꯪꯂꯤꯁꯗ ꯍꯥꯏꯔꯗꯤ ꯑꯗꯨ ꯍꯥꯏꯖꯤꯜꯂꯒ ꯑꯃꯨꯛꯀ ꯏꯪꯒ꯭ꯔꯥꯖꯤ ꯄꯟꯕꯗ ꯑꯩ ꯁꯣꯢꯈ꯭ꯔꯦ ꯍꯥꯍꯥ ꯏꯪꯒ꯭ꯔꯥꯖꯤꯗ ꯍꯥꯢ
ꯀꯪꯁꯨ ꯀꯥꯏꯗꯦ ꯀꯩꯅꯣ
ꯏꯪ꯭ꯔꯥꯖꯤ ꯍꯥꯏꯔ ꯀꯔꯤ ꯍꯥꯏꯁꯤꯔ ꯈꯪꯗꯦꯅꯦ ꯑꯗꯨꯗꯣ ꯑꯩ ꯐꯖꯅ ꯀꯟ ꯈꯜꯂꯤꯌꯦ ꯑꯩꯁꯨ
ꯀꯩ ꯈꯜꯂꯤꯅꯣ
ꯅꯠꯇꯦ ꯑꯃꯨꯛꯀ ꯍꯥꯏꯖꯤꯜꯂꯨꯔꯒ ꯀꯔꯤ ꯀꯣꯟꯅ ꯀꯔꯤ ꯁꯧꯂꯛꯀꯦꯔꯥ ꯈꯜꯂꯛꯄ ꯑꯗꯨꯒꯤ
ꯀꯦꯝ ꯇꯧꯔꯣꯢꯍꯦ
ꯎ ꯒꯣꯋꯨ ꯒꯣꯋꯤꯡ ꯋꯤꯠ ꯗ ꯐ꯭ꯂꯣ ꯀꯥꯏꯅ ꯀ ꯍꯥꯢ ꯍꯥꯢ ꯍꯥꯏꯅꯗ꯭ꯔꯣ
ꯍꯣꯏ ꯍꯣꯏ
ꯍꯧꯖꯤꯛ ꯃꯇꯝ ꯅꯪꯒꯤ ꯍꯧꯖꯤꯛꯀꯤ ꯇꯧꯔꯤꯕꯗꯣ ꯍꯦꯛ ꯆꯠ ꯑꯗꯨꯕꯨ ꯆꯞꯅꯥꯗ꯭ꯔꯣ ꯍꯥꯏꯔꯤꯗꯣ
ꯑꯗꯨ ꯑꯗꯨꯒ ꯆꯞ ꯃꯥꯟꯅꯩ ꯑ ꯑꯗꯨꯒ ꯃꯥꯟꯅꯩ
ꯑꯗꯨꯒꯤꯅꯦ ꯍꯥꯏꯔꯤ ꯗꯣ ꯃꯇꯝ ꯌꯧꯁꯤꯜꯂꯤ ꯍꯥꯏꯕꯅꯤꯅ ꯅꯪꯒꯤ ꯍꯥꯏꯕꯗꯣ
ꯈꯔ ꯑꯃꯨꯛ ꯈꯔ ꯂꯩꯔꯒ ꯑꯗꯨꯝ ꯌꯨꯝ ꯄꯥꯟꯊꯣꯛꯑ ꯂꯣꯏꯔꯦ ꯀꯩꯗꯧꯔꯒꯦ
ꯍꯣꯏ ꯑꯗꯨꯅꯦ
ꯆꯍꯤ ꯃꯔꯤ ꯃꯉꯥꯃꯨꯛ ꯂꯩꯔꯒ ꯌꯨꯝ ꯄꯥꯟꯂ ꯂꯣꯏꯔꯦ
ꯊꯣꯛꯑꯣ ꯂꯣꯏꯔꯦ ꯀꯩꯅꯣ ꯅꯠꯇ꯭ꯔꯣ
ꯍꯥ ꯍꯥ ꯍꯥ
ꯑꯁ ꯑꯗꯨꯗꯤ ꯂꯥꯞꯃꯜꯂꯤ
ꯍꯥꯥ ꯀꯩꯕ
ꯀꯩ
ꯅꯪꯒꯤ ꯅꯦꯠꯋꯛ ꯅꯨꯡꯉꯥꯏꯇ ꯅꯣꯏ ꯅꯦꯠꯋꯥꯛꯁꯦ ꯅꯨꯡꯉꯥꯏꯇꯕ ꯃꯥꯜꯂꯦ ꯐꯖꯅ ꯇꯥꯗꯤꯌꯦ ꯇꯥꯔꯦ ꯇꯥꯔꯦ
ꯋꯥꯔꯤꯕꯨ ꯁꯦꯡꯕ ꯍꯥꯏꯔꯗꯤ ꯑꯗꯨꯝ ꯍꯦꯛꯇ ꯅꯦꯠꯋꯥꯛ ꯇꯥꯗꯕꯅꯦ
ꯑꯍꯥ ꯍꯧꯖꯤꯛ ꯍꯧꯖꯤꯛꯄꯨꯗꯤ ꯇꯥꯔꯦ ꯑꯃꯨꯛꯀ ꯍꯥꯏꯔꯛꯑꯣꯕ
ꯆꯍꯤ ꯃꯔꯤ ꯃꯉꯥꯁꯤꯕꯨ ꯅꯪ ꯐꯖꯅ ꯇꯧꯒꯦ ꯉꯥꯏ ꯀꯨꯏꯃꯟꯗ꯭ꯔꯣ ꯍꯥꯏꯕꯅꯦꯗ
ꯑꯁ ꯀꯨꯏꯗꯦꯗ ꯀꯩꯅꯣ ꯌꯥꯝꯉꯂꯤꯗꯥ
ꯆꯍꯤ ꯃꯉꯥ꯫ ꯆꯍꯤ ꯃꯉꯥ ꯑꯣꯏꯔꯗꯤ ꯊꯥꯔꯇꯤ ꯌꯔꯁ ꯁꯨꯔꯅꯦꯕꯀꯣ ꯌꯥꯏ꯫
ꯀꯩꯁꯨ ꯀꯥꯏꯕ ꯂꯩꯇꯦꯕ꯫
ꯀꯩꯁꯨ ꯀꯥꯏꯗꯦ ꯑꯗꯨꯅ ꯍꯦꯟꯅ ꯐꯩꯌꯦ ꯀꯩꯅꯣ꯫
ꯅꯪꯅꯕꯨ ꯌꯥꯔꯗꯤ ꯌꯥꯔꯦ ꯀꯩꯁꯨ ꯀꯥꯏꯗꯦ ꯃꯤ ꯃꯤꯅ ꯍꯥꯏꯕꯗꯣ ꯗꯔꯀꯥꯔ ꯂꯩꯇꯦ ꯅꯠꯇ꯭ꯔꯣ?
ꯗꯔꯀꯥ ꯂꯩꯇꯦ ꯃꯋꯥ ꯂꯧꯗꯦ꯫ ꯃꯣꯏꯅ ꯑꯩ ꯊꯥꯛꯀꯗꯧꯁꯨ ꯅꯠꯇꯦ꯫
ꯑꯗꯨꯅꯦ꯫ ꯅꯪꯒꯤꯁꯤꯗꯤ ꯆꯧ ꯃꯣꯃꯣꯒꯁꯨ ꯂꯩꯕꯤꯕ ꯅꯠꯇꯦ꯫ ꯄꯅꯤꯄꯨꯔꯤ ꯂꯩꯕꯤꯕ ꯅꯠꯇꯦ, ꯅꯠꯇ꯭ꯔꯣ?
ꯃꯥꯅꯦ ꯃꯥꯅꯦ꯫
ꯑꯣꯛꯁꯥ ꯂꯩꯕꯤꯕ ꯅꯠꯇꯦ, ꯑꯀꯪꯕ ꯂꯩꯕꯤꯔꯣꯏ꯫
ꯑꯁ ꯃꯣꯏꯅ ꯀꯩ ꯀꯩꯅꯣ ꯑꯍꯥꯎꯕ ꯂꯩꯕꯤꯒꯦ ꯍꯥꯏꯔꯗꯤ ꯑꯗꯨꯝ ꯌꯥꯕꯀꯣ꯫
ꯑꯁ ꯂꯩꯕꯤꯔꯗꯤ ꯌꯥꯔꯦ ꯑꯗꯨꯗꯤ꯫
ꯂꯩꯕꯤꯗꯤ ꯌꯥꯏ꯫
ꯑꯥ ꯃꯇꯝ ꯀꯌꯥꯐꯥꯎ ꯂꯩꯕꯤꯗꯤ ꯌꯥꯔꯕꯣꯗꯨꯗꯤ?
ꯍꯥꯥ
ꯃꯇꯝ ꯀꯌꯥꯐꯥꯎ ꯂꯩꯕꯤꯗꯤ ꯌꯥꯔꯕꯣ ꯑꯗꯨꯕꯨ?
ꯑꯗꯨꯃꯛꯇꯤ ꯌꯥꯗꯦꯍꯦ꯫
ꯀꯌꯥꯐꯥꯎ ꯂꯩꯕꯤꯔ ꯌꯥꯔꯕꯣ ꯍꯥꯏꯕꯅꯦ ꯑꯗꯨꯕꯨ ꯍꯥꯏꯕꯅꯦ?
ꯑꯥꯥ ꯑꯥ ꯑꯥ ꯈꯪꯗꯦ ꯑꯗꯨꯕꯨꯗꯤ꯫ ꯇꯥꯔꯦꯗꯅ꯫
ꯑ ꯆꯅꯕ꯭ꯔꯥ ꯍꯥꯏꯗꯣ꯫
ꯎꯝ
ꯑꯗꯣ ꯄꯦꯔꯤ ꯄꯦꯔꯤ ꯇꯧꯔꯤꯒ ꯇꯧꯔꯒ ꯅꯥ ꯅꯥ ꯅꯃꯥꯟꯅꯝꯗꯤ ꯊꯕꯛ ꯆꯠꯈ꯭ꯔꯕꯣ? ꯃꯣꯔꯅꯤꯡ ꯇꯧꯕ꯭ꯔꯣ ꯃꯣꯏꯗꯤ? ꯑꯥ ꯑꯌꯨ ꯑꯥ꯫
ꯃꯥꯟꯅꯕꯤ ꯊꯕ ꯊꯕꯛ ꯇꯧꯗ꯭ꯔꯤꯌꯦ ꯂꯩꯔꯤꯌꯦ ꯍꯌꯦꯡ ꯊꯕꯛ ꯊꯕꯛ ꯍꯧꯔꯅꯤ ꯃꯥꯁꯦ ꯗꯦ ꯁꯤꯐ ꯑꯣꯏꯗꯣꯏꯅꯦ꯫
ꯑꯣ ꯑꯗꯨꯗꯤ ꯃꯥꯅ ꯅꯣꯏꯅꯤ ꯆꯞ ꯆꯥꯔꯦꯅꯦ ꯑꯗꯨꯗꯤ꯫
ꯍꯥꯥ
ꯑꯣꯏꯅꯤ ꯂꯩꯃꯤꯟꯅꯕꯗꯣ ꯆꯞ ꯆꯥꯔꯦꯕ ꯑꯃꯥꯅ ꯉꯟꯅ ꯂꯥꯛ ꯑꯥ ꯑꯃꯥꯅ ꯂꯥꯛꯄ ꯃꯇꯝꯗ ꯍꯟꯁꯥꯡꯒꯨꯝꯕ, ꯊꯣꯡꯂꯝꯃꯅꯤ ꯆꯥꯛ ꯊꯣꯡꯂꯝꯅꯤ ꯑꯗꯨ ꯃꯇꯝꯗ ꯑꯃꯥꯅ ꯇꯨꯝꯕ ꯑꯃꯥꯅ, ꯂꯥꯛꯃꯤꯟꯅꯕꯗꯣ ꯑꯗꯨꯝ ꯇꯥꯏꯃꯤꯡ ꯆꯥꯅ ꯆꯥ ꯑꯥ ꯃꯇꯝ ꯆꯥꯅ ꯆꯥꯅꯔꯝꯅꯦꯕ꯫
ꯍꯣꯏ ꯑꯁ ꯇ꯭ꯔꯦꯅꯤꯡ ꯃꯇꯝꯗ ꯈꯛꯇꯅꯦꯗ ꯇ꯭ꯔꯦꯅꯤꯡ ꯂꯣꯏꯔꯒ ꯅꯥꯏꯠ ꯁꯤꯐ ꯃꯨꯛꯀ ꯇꯧꯗꯣꯏꯅꯦ꯫
ꯑꯣ ꯃꯥꯖꯨ?
ꯎꯝ
ꯑꯆꯠꯆꯥ ꯑꯣ ꯅꯣꯏꯅꯤ ꯇꯧꯃꯤꯟꯅꯗꯕ꯭ꯔꯣ?
ꯇꯝꯃꯤꯟꯅꯗꯦ ꯇꯣꯉꯥꯟ ꯇꯣꯉꯥꯟꯂꯦ꯫
ꯃꯥꯅ ꯀꯔꯝꯕꯗ ꯀꯔꯝꯕ ꯄ꯭ꯔꯣꯁꯦꯁꯇ ꯇꯧꯗꯣꯏꯅꯣ ꯑꯗꯨꯕꯨꯗꯤ ꯈꯪꯗ꯭ꯔꯤ꯫ ꯀꯝꯄꯅꯤꯁꯨ ꯇꯣꯉꯥꯟ ꯇꯣꯉꯥꯟꯂꯦ꯫
ꯑꯣ ꯑꯗꯨꯕꯨ ꯃꯝꯕꯒꯤ ꯊꯕꯛꯇꯤ ꯊꯕꯛ ꯑꯣꯏꯕ ꯌꯥꯔꯣ ꯑꯩꯅ ꯉꯔꯥꯡ ꯍꯥꯏꯔꯣ,
ꯆꯞ ꯃꯥꯟꯅꯩ꯫
ꯀꯤꯔꯣ
ꯍꯣꯏ ꯍꯣꯏ
ꯌꯨ ꯑꯦꯁꯒꯤꯔꯣ ꯑ
ꯍꯣꯏ ꯃꯥꯅꯦ ꯃꯥꯅꯦ
ꯍꯣ ꯍꯣ ꯍꯌꯦꯡꯗꯤ ꯀꯩ ꯇꯧꯔꯨꯅꯤ ꯍꯌꯦꯡ ꯀꯩ ꯇꯧꯗꯣꯏꯅꯣꯕ
ꯌꯥꯏ ꯌꯥꯏ ꯂꯣꯏꯖꯤꯡ ꯅꯣꯏꯅ ꯌꯨꯝꯗ ꯇꯧꯕ ꯌꯥꯕꯗꯨ ꯌꯥꯝ ꯐꯥꯏꯌꯦꯅꯦ ꯗꯨꯗꯤ ꯐꯥꯏꯑꯦꯅꯦ ꯑꯩꯗꯤ ꯅꯪꯅ ꯇꯧꯅꯤꯡꯕ ꯑꯃ ꯇꯧ
ꯅꯈꯣꯟꯁꯦ ꯐꯖꯟ ꯇꯥꯗꯤꯌꯦ ꯀꯔꯤꯅꯣ ꯈꯪꯗꯦ ꯅꯅꯥꯛꯇ ꯅꯦꯠꯋꯥꯔꯛ ꯅꯨꯡꯉꯥꯏꯇꯕ ꯃꯥꯜꯂꯦ ꯍꯧꯖꯤꯛꯁꯦ ꯉꯁꯥꯏꯗꯤ ꯁꯦꯡꯇ꯭ꯔꯦꯛ ꯁꯦꯡꯅ ꯇꯥꯕꯅꯦ ꯍꯧꯖꯤꯛꯇꯤ ꯇꯥꯗ꯭ꯔꯦ ꯇꯥꯕ꯭ꯔꯣ ꯇꯥꯗꯕ꯭ꯔꯣ ꯅꯈꯣꯟꯁꯦ ꯑꯩꯗꯤ ꯇꯥꯗ꯭ꯔꯦ ꯉꯥꯏꯔꯤ ꯀꯩꯅꯣ ꯇꯥꯗꯕ꯭ꯔꯣ ꯇꯥꯔꯗꯤ ꯍꯥꯏꯔꯣ ꯅꯦꯍꯦ ꯑꯩꯗꯤ ꯅꯈꯣꯟ ꯇꯥꯗꯦ ꯃꯔꯛ ꯃꯔꯛꯇ ꯑꯗꯨꯝ ꯊꯠꯄꯅꯦꯕꯀꯣ ꯀꯠꯂꯒꯁꯨ ꯀꯦꯝ ꯀꯥꯏꯗꯦ ꯅꯪꯅ ꯃꯈꯣꯡ ꯃꯔꯤ ꯄꯥꯟꯕ ꯆꯥꯕꯒꯤ ꯑꯣꯏꯔꯝꯃꯅꯤꯗ ꯅꯪꯒꯤ ꯅꯦꯠꯋꯥꯔꯛ ꯅꯨꯡꯉꯥꯏꯇ꯭ꯔꯤꯗꯣ ꯅꯨꯡꯉꯥꯏꯈꯤꯗ꯭ꯔꯦꯍꯦ ꯆꯩꯇꯥ ꯀꯔꯤꯅꯣ ꯅꯈꯣꯟꯁꯨ ꯇꯥꯗꯕ ꯋꯥꯁꯨ ꯉꯥꯡꯗꯕ ꯏꯇꯣꯝꯇ ꯐꯣꯟ ꯄꯥꯏꯔ ꯂꯩꯕ